ꯇꯥꯕ꯭ꯔꯣ?
ꯇꯥꯏꯌꯦ ꯏꯃꯥꯟꯅꯕꯤ ꯅꯨꯡꯉꯥꯏꯔꯤꯕ꯭ꯔꯣ?
ꯅꯨꯡꯉꯥꯏꯔꯤꯌꯦ ꯏꯃꯥꯟꯅꯕꯤ ꯍꯩꯃꯥ ꯌꯥꯝ ꯊꯥꯖꯗꯅ ꯀꯣꯜ ꯐꯣꯟ ꯇꯧꯔꯛꯄꯁꯤꯕꯨ ꯅꯪ ꯀꯩ ꯍꯥꯏꯒꯦ ꯍꯥꯏꯅꯣ?
ꯅꯪꯁꯦ ꯈꯪꯅꯤꯡꯉꯦ ꯅꯤꯡꯁꯤꯡꯉꯛꯏꯅꯤꯅꯦ ꯑꯩꯈꯣꯏꯔꯣꯝꯒꯤ ꯂꯥꯏ ꯍꯔꯥꯎꯋꯌꯦ ꯌꯥꯎꯁꯤꯜ ꯂꯥꯎꯗꯅ꯫
ꯑ ꯂꯥꯛꯀꯦ ꯀꯩ ꯅꯨꯃꯤꯠ ꯇꯥꯅꯣ?
ꯍꯧꯖꯤꯛ - ꯍꯧꯖꯤꯛ ꯍꯔꯥꯎꯔꯤꯌꯦ꯫
ꯇꯥꯔꯤꯅꯣ
ꯅꯤ ꯉꯁꯤ ꯅꯨꯗꯤ ꯁꯨꯔꯦ ꯅꯪ ꯖꯒꯣꯏ ꯁꯥꯕ ꯌꯥꯎꯅꯤꯡꯗ꯭ꯔꯣ
ꯌꯥꯎꯅꯤꯡꯉꯦ ꯌꯥꯎꯅꯤꯡꯉꯤ ꯏꯃꯥꯟꯅꯕꯤ
ꯂꯥꯛ ꯑꯣꯗꯅ ꯑꯗꯨꯗꯤ ꯀꯩꯗꯧꯉꯩꯂꯥꯛꯀꯦ ꯍꯥꯏꯅꯣ ꯑꯩ ꯂꯧꯕ ꯂꯥꯛꯀꯦ
ꯑ ꯑꯩꯅꯦ ꯍꯥꯡꯆꯤꯠꯇꯣ ꯑꯗꯨꯗ ꯂꯥꯛꯑꯒꯦ ꯅꯪꯒꯤ ꯂꯥꯏ ꯍꯔꯥꯎꯕꯝ ꯁꯤꯗ ꯖꯒꯣꯏ ꯁꯥꯗ꯭ꯔꯕꯣ
ꯁꯥꯗꯤꯌꯦ ꯉꯁꯤ ꯁꯥꯒꯦ ꯇꯧꯕꯅꯦꯕ ꯑꯗꯣ ꯅꯪ ꯅꯥꯀꯥꯟꯗꯁꯨ ꯑꯃꯨꯛ ꯁꯤꯁꯦ ꯉꯁꯤ ꯁꯥꯒꯦ ꯇꯧꯕꯒꯤ ꯑꯩꯗꯣ ꯗ꯭ꯔꯦꯁ ꯅꯨꯡ ꯀꯩꯁꯦꯠꯁꯦ ꯑꯟꯗꯨꯅꯤꯁꯥꯕꯔꯣ
ꯑꯣ ꯑꯗꯨ ꯑꯣ ꯑꯗꯨꯗꯤ ꯑꯩ ꯂꯥꯛꯄ ꯅꯨꯃꯤꯠꯇꯨꯗ ꯄꯨꯟꯅ ꯑꯣꯏꯅ ꯁꯥꯔꯁꯦ
ꯌꯥꯏꯌꯦ ꯌꯥꯏꯌꯦ ꯑꯗꯨ ꯅꯪ ꯂꯥꯛꯄꯗꯅꯦ ꯏꯕꯥꯅꯤꯒꯤ ꯈꯨꯖꯤꯒꯨꯝꯕ ꯑꯗꯒꯤ ꯂꯩꯒꯨꯝꯕ ꯐꯖ ꯐꯖꯕꯗꯣ ꯈꯔ ꯕꯖꯥꯔꯗꯒꯤ ꯌꯦꯡꯉꯛꯄ ꯌꯥꯒꯗ꯭ꯔꯣ
ꯌꯦꯡꯉꯛꯀꯦ ꯌꯦꯡꯉꯛꯀꯦ ꯑꯩꯅꯦ ꯍꯌꯦꯡ ꯕꯖꯥꯔ ꯆꯠꯀꯅꯦꯕꯀꯣ ꯑꯌꯨꯛꯇ ꯆꯨꯅꯦ ꯑꯩ ꯌꯦꯡꯉꯛꯑꯒꯦ ꯅꯪꯅ ꯍꯥꯏꯔꯛꯄ ꯌꯥꯝ ꯐꯔꯛꯑꯦ ꯑꯗꯨꯒ ꯑꯩ ꯍꯪꯆꯤꯠ ꯑꯗꯨꯗꯅꯦ ꯅꯪꯒꯤ ꯑꯄꯥꯝ ꯄꯥꯝꯝꯕꯗꯨꯁꯨ ꯌꯦꯡꯅꯔꯒꯅꯦ ꯐꯣꯟꯗ ꯊꯥꯅꯔꯒꯅꯦ ꯈꯟꯅꯅꯕ ꯑꯗꯨꯒ ꯍꯪꯆꯤꯠꯇꯣ ꯑꯩꯅ ꯉꯟꯅ ꯇ ꯂꯥꯛꯒꯦ
ꯐꯔꯦꯅꯦ ꯑꯗꯣ ꯀꯩꯅꯣ ꯇꯧꯋꯦ ꯅꯪꯒꯤ ꯐꯤꯗꯤ ꯀꯩꯀꯩ ꯃꯆꯨ ꯂꯩꯒꯦ ꯀꯃꯥꯏꯅ ꯇꯧꯒꯦ ꯗ꯭ꯔꯦꯁꯇꯤ
ꯐꯤꯁꯦ ꯑꯩꯒꯤ ꯄꯤꯡꯅ ꯃꯄꯥꯟ ꯍꯛꯄ ꯑꯃꯗꯤ ꯂꯩꯈꯤꯕꯅꯦꯕꯀꯣ ꯌꯦꯡꯗ ꯌꯥꯔꯣꯏꯅꯦ ꯀꯩ ꯃꯆꯨ ꯁꯦꯠꯁꯦ ꯍꯥꯏꯅꯣ
ꯐꯖꯗꯧꯕ ꯃꯩ ꯏꯕꯥꯟꯅꯤ ꯆꯞ ꯃꯥꯟꯅꯅ ꯑꯗꯨꯝ ꯁꯦꯠꯁꯦꯅ ꯍꯥꯏꯕꯒꯤꯅꯤ
ꯍꯣꯏ ꯑꯗꯨꯗꯤ ꯑꯩꯅꯦ ꯍꯣꯔꯦꯟ ꯌꯦꯡꯉꯒꯦ ꯐꯖꯒꯗꯕꯗꯣ ꯑꯗꯨꯒ ꯍꯥꯏꯔꯛꯀꯦ ꯅꯪ ꯀꯩꯀꯩ ꯆꯨꯔꯥ ꯅꯨꯡꯂꯥ ꯊꯦꯠꯅꯕ ꯈꯣꯠꯅꯕ ꯑꯗꯩ ꯅꯥꯆꯣꯝ ꯂꯣꯏꯅ ꯌꯥꯔꯗ꯭ꯔꯣ ꯅꯠꯇ꯭ꯔꯒꯅ ꯑꯩꯅ ꯍꯌꯦꯡ ꯕꯖꯥꯔ ꯆꯠꯄꯗꯨꯗ ꯌꯦꯡꯉꯛꯎꯔꯣ ꯅꯪꯒꯤ ꯑꯋꯥꯠ ꯑꯄꯥ ꯂꯩꯕꯁꯤꯡꯗꯣ ꯑꯗꯨꯝ ꯍꯥꯏꯔꯛꯑꯣ ꯑꯩꯅ ꯍꯌꯦꯡ ꯕꯖꯥꯔ ꯆꯠꯄꯗ ꯂꯣꯏꯅ ꯂꯩꯔꯛꯅꯕ
ꯌꯥꯏꯌꯦ ꯌꯥꯏꯌꯦ ꯑꯩ ꯆꯨꯔꯥꯗꯣ ꯀꯥꯎꯕ ꯀꯥꯎꯊꯣꯛꯑꯦ ꯆꯨꯔꯥꯗꯣ ꯌꯦꯡꯕꯤꯔꯛꯑꯣꯅꯦ ꯆꯨꯔꯥꯗꯣ ꯌꯦꯡꯉꯛꯑꯣ ꯑꯗꯨꯒ ꯂꯩꯗꯣ ꯌꯥꯝ ꯐꯖꯕ ꯈꯜꯂꯒ ꯏꯃꯥꯗꯒꯤ ꯆꯞ ꯃꯥꯟꯅꯕ ꯈꯜꯂꯒ ꯀꯣ ꯑꯗꯨꯁꯨ ꯌꯦꯡꯕꯤꯔꯛꯑꯣ ꯑꯗꯩ ꯈꯨꯖꯤꯁꯨ ꯄꯥꯝꯃꯦꯕ ꯑꯩꯗꯣ ꯈꯨꯖꯤꯒꯨꯝꯕ ꯑꯗꯨꯝ ꯌꯦꯡꯉꯛꯑꯣꯅꯦ ꯅꯪꯅ ꯐꯖ ꯐꯖꯕꯗꯣ ꯈꯜꯂꯒ ꯑꯩꯈꯣꯏꯅꯤꯒꯤ
ꯍꯣꯏ ꯍꯣꯏ ꯂꯩꯔꯛꯀꯦ ꯀꯩ ꯆꯨ ꯄꯥꯝꯒꯦ ꯈꯨꯖꯤ ꯐꯤꯖꯦ ꯆꯥꯟꯅꯒꯗꯕ ꯑꯣꯏꯅ ꯈꯜꯂꯒ ꯂꯩꯕꯅ ꯐꯒꯗꯕ ꯃꯥꯜꯂꯦ
ꯑꯣ ꯎꯝ ꯐꯒꯅꯤ ꯑꯗꯨꯅ ꯍꯦꯟꯅ ꯌꯦ ꯇꯥꯟꯅꯕꯗ ꯑꯣꯏꯅ ꯌꯦꯡꯁꯦ ꯐꯖꯕ
ꯑ ꯐꯤꯗꯣ ꯀꯩ ꯁꯦꯠꯀꯅꯤ ꯍꯥꯏꯕꯗꯣ ꯐꯖꯅ ꯈꯜꯂꯣ ꯑꯗꯨꯒꯅꯦ ꯍꯌꯦꯡ ꯑꯌꯨꯛ ꯍꯥꯏꯁꯦ ꯑꯩ ꯌꯥꯝ ꯉꯟꯅꯕꯨꯗꯤ ꯆꯠꯂꯣꯏꯕ ꯄꯨꯡ ꯇꯔꯥꯃꯥꯊꯣꯏ ꯑꯗꯨꯋꯥꯏꯗ ꯆꯠꯀꯗꯕꯅꯦ ꯑꯗꯨꯅ ꯅꯪꯅ ꯅꯦ ꯍꯧꯖꯤꯛꯇꯣ ꯐꯖꯅ ꯈꯜꯂꯣ ꯑꯗꯨꯒ ꯍꯌꯦꯡ ꯑꯌꯨꯛꯇꯅꯦ ꯍꯥꯏꯔꯛꯑꯣ ꯍꯣꯔꯦꯟ ꯍꯥꯏꯔꯛꯄꯗꯨꯁꯨ ꯈꯔ ꯈꯨꯌꯧꯅꯕ ꯇꯥꯔꯗꯤ ꯑꯗꯨꯒꯅ ꯑꯩꯅ ꯕꯖꯥꯔꯗꯒꯤ ꯂꯩꯔꯛꯄ ꯀꯥꯟꯗ ꯆꯥꯟꯅꯕꯗꯣ ꯌꯦꯡꯉꯒ ꯂꯩꯔꯛꯅꯕ
ꯌꯥꯌꯦ ꯌꯥꯌꯦ ꯑꯩ ꯍꯣꯔꯦꯟꯗꯣ ꯐꯖꯅ ꯈꯜꯂꯒꯦ ꯑꯗꯨꯒ ꯍꯥꯏꯔꯛꯑꯒꯦ ꯅꯪꯗ ꯑꯗꯣ ꯀꯩꯅꯣ ꯇꯧꯋꯦ ꯑꯁ ꯑꯩ ꯉꯁꯤꯁꯦ ꯀꯩ ꯗ꯭ꯔꯦꯁ ꯆꯦꯠꯁꯤꯅꯣ ꯀꯃꯥꯏꯅ ꯇꯧꯁꯤꯅꯣꯁꯨ ꯑꯃꯇ ꯈꯪꯗ꯭ꯔꯦ ꯇꯧꯔꯤꯁꯦ ꯈꯟꯐꯝ ꯈꯪꯗ꯭ꯔꯦ ꯅꯪ ꯂꯥꯛꯑꯃꯗꯤ ꯐꯒꯗꯝꯕꯅꯦ ꯗꯔ꯭ꯦ ꯁ ꯀꯌꯥꯁꯦ ꯈꯔ ꯈꯟꯃꯤꯟꯅꯅꯕ
ꯎꯝ ꯅꯪ ꯍꯥꯟꯅ ꯍꯥꯏꯔꯛꯎ ꯌꯥꯗ꯭ꯔꯕ ꯑꯩꯅ ꯈꯟꯕꯤꯅꯤꯗꯅ ꯑꯗꯨ ꯑꯣꯏꯇꯥꯥꯔꯗꯤ ꯅꯪꯉꯣꯟꯗ ꯄꯛꯆꯒꯗꯕ ꯃꯆꯨꯁꯤꯡꯗꯣ
ꯑ ꯑꯗꯣ ꯅꯪ ꯀꯩꯅꯣ ꯇꯧꯔꯣ ꯂꯥꯏ ꯂꯣꯏꯕ ꯐꯥꯎ ꯂꯩꯕ ꯌꯥꯔꯣꯏꯗ꯭ꯔꯣ ꯂꯥꯏ ꯍꯔꯥꯎꯕ ꯄꯨꯟꯅ ꯌꯦꯡꯃꯤꯟꯅꯁꯤꯗꯅ
ꯂꯥꯏ ꯍꯔꯥꯎꯕ ꯐꯧꯗꯤ ꯂꯩꯔꯔꯣꯏꯒꯦ ꯑꯩꯅꯦ ꯍꯌꯦꯡ ꯍꯡꯆꯤꯠ ꯂꯥꯛꯄꯗꯣ ꯑꯗꯨꯗ ꯑꯗꯨ ꯅꯨꯃꯤꯠꯇꯨ ꯈꯛ ꯂꯦꯛꯑꯒꯦ ꯑꯗꯨꯒ ꯑꯩꯗꯣ ꯈꯔꯅꯤ ꯂꯩꯔꯒ ꯑꯃꯨꯛ ꯂꯥꯛꯀꯦ ꯌꯨꯝꯗꯁꯨꯅꯦ ꯏꯃꯥ ꯍꯣꯏ ꯃꯊꯟꯇ ꯂꯩꯕꯅꯤꯅ ꯀꯨꯏꯅ ꯊꯥꯗꯣꯛ ꯄꯣꯠꯇꯣ ꯃꯣꯏꯗꯣ ꯊꯕꯛ ꯏꯪꯈꯥꯡꯁꯨ ꯆꯠꯄꯗꯨꯗꯅꯦ ꯌꯨꯝꯒꯤ ꯃꯤ ꯀꯅꯥꯝ ꯂꯩꯇ꯭ꯔꯒꯗꯤ ꯌꯨꯝꯒꯤ ꯊꯕꯛ ꯇꯧꯕꯤꯅꯕꯁꯨ ꯑꯃꯨꯛ ꯂꯩꯔꯣꯏꯗꯣꯏꯅꯦ ꯑꯗꯨꯅ ꯑꯩꯗꯣ ꯀꯨꯏꯅꯗꯤ ꯂꯩꯕ ꯌꯥꯔꯔꯣꯏꯕ ꯑꯗꯨꯅ ꯑꯩꯗꯣ ꯑꯃꯨꯛ ꯌꯨꯝꯗ ꯍꯥꯏꯀꯠꯂꯒ ꯑꯃꯨꯛ ꯀꯣꯟꯅ ꯀꯨꯝꯊꯔꯛꯀꯦ ꯅꯣꯏꯗ ꯑꯗꯨꯅ ꯐꯅꯤ ꯂꯥꯏꯔꯣꯏꯗꯨꯁꯨꯅꯦ ꯑꯩꯗꯤ ꯌꯥꯎꯅꯤꯡꯕꯅꯦ ꯂꯥꯏꯔꯣꯏꯗꯣ ꯌꯥꯝꯅ ꯅꯨꯡꯉꯥꯏꯌꯦꯅ ꯌꯦꯡꯕꯗꯣ ꯌꯥꯝ ꯅꯨꯡꯉꯥꯏꯗꯅ ꯑꯗꯨꯅ ꯌꯦꯡꯗꯕꯁꯨ ꯀꯨꯏꯔꯦ ꯂꯥꯏ ꯍꯔꯥꯎꯕꯗꯣ ꯑꯗꯨꯅ ꯑꯃꯨꯛꯇꯪꯗꯤ ꯌꯦꯡꯅꯤꯡꯕꯅꯦ ꯑꯩꯁꯨ ꯂꯥꯏꯔꯣꯏꯒꯤꯗꯣ
ꯐꯔꯦꯅꯦ ꯑꯗꯨꯗꯤ ꯅꯪ ꯀꯩꯅꯣ ꯇꯧꯔꯣ ꯍꯪꯆꯤꯠ ꯂꯥꯛꯑꯒ ꯖꯒꯣꯏ ꯁꯥꯃꯤꯟꯅꯔꯁꯦ ꯄꯨꯟꯅ ꯑꯗꯨ ꯂꯣꯏꯔꯒ ꯀꯩꯅꯣ ꯇꯧꯔꯣ ꯅ ꯌꯨꯝ ꯆꯠꯊꯣꯛꯎꯔꯣ ꯑꯗꯣ ꯑꯔꯣꯏꯕ ꯅꯨꯃꯤꯠꯇꯨ ꯉꯟꯅ ꯂꯥꯛꯑꯣꯅꯦ ꯑꯗꯨꯒ ꯑꯔꯣꯏꯕꯗꯨꯃꯗꯤ ꯖꯒꯣꯏ ꯁꯥꯕ ꯀꯌꯥ ꯌꯥꯎꯗꯕꯤꯗ ꯑꯩꯈꯣꯏꯅꯤꯗꯣ ꯐꯖꯅ ꯑꯗꯨꯝ ꯌꯦꯡꯉꯒ ꯂꯩꯔꯁꯦ ꯂꯣꯏꯐꯥꯎ ꯅꯣꯡꯉꯥꯜꯂꯒ ꯏꯟꯁꯥꯡ ꯑꯍꯥꯎꯕ ꯑꯃ ꯆꯥꯔꯁꯦ ꯑꯗꯨꯒ ꯅꯪ ꯌꯨꯝꯗ ꯍꯟꯅꯕ ꯌꯥꯏꯗꯅ ꯑꯗꯨꯗꯤ
ꯌꯥꯏꯌꯦ ꯌꯥꯏꯌꯦ ꯑꯩꯈꯣꯏꯒꯤꯁꯨꯅꯦ ꯍꯧꯖꯤꯛꯀꯥꯟꯁꯦ ꯂꯥꯏ ꯍꯔꯥꯎ ꯃꯌꯥꯅꯤꯅꯅꯦ ꯑꯃ ꯂꯥꯏꯍꯔꯥꯎꯕ ꯇꯧꯗꯣꯔꯦ ꯑꯩꯈꯣꯏꯒꯤꯁꯨ ꯅꯣꯏꯅꯗꯤ ꯍꯥꯜꯂꯦ ꯑꯩꯈꯣꯏꯒꯤꯗꯤ ꯃꯊꯪ ꯊꯥꯒꯤꯅꯦ ꯇꯥꯡ ꯑꯃꯗꯒꯤ ꯍꯧꯗꯣꯏꯅꯦ ꯑꯗꯨꯗꯨꯅꯅꯦ ꯑꯁ ꯀꯨꯝꯍꯩ ꯍꯔꯥꯎ ꯂꯤꯂꯥ ꯏꯁꯩ ꯌꯥꯝ ꯇꯣꯏꯅ ꯑꯗꯒꯤ ꯃꯣꯏꯒꯤ ꯍꯥꯎꯁꯤ ꯇꯤꯀꯦꯠ ꯀꯛꯑꯒ ꯇꯧꯕꯗꯣ ꯑꯗꯨꯁꯨ ꯌꯥꯝꯅ ꯇꯧꯅꯔꯤ ꯌꯥꯝꯅꯅꯦ ꯉꯔꯥꯡꯗꯒꯤ ꯂꯥꯡꯕꯗ ꯂꯥꯡꯕꯗ ꯑꯩꯁꯨ ꯉꯔꯥꯡ ꯂꯤꯂꯥ ꯌꯦꯡꯕ ꯆꯠꯂꯦ ꯑꯗꯨ ꯅꯣꯏ ꯇꯔꯗꯗꯤ ꯀꯨꯝꯃꯩ ꯍꯔꯥꯎꯁꯦ ꯍꯧꯖꯤꯛꯇꯤ ꯌꯥꯝ ꯅꯨꯡꯉꯥꯏꯔꯝꯒꯅꯤꯅꯦ ꯂꯥꯏ ꯍꯔꯥꯎꯕ ꯃꯇꯝꯅꯤꯅ ꯑꯃꯒꯤꯁꯨ ꯑꯃꯒꯤꯁꯨ
ꯅꯨꯡꯉꯥꯏ ꯅꯨꯡꯉꯥꯏꯌꯦ ꯌꯥꯝꯅ ꯑ ꯅꯣꯏꯔꯣꯝꯒꯤ ꯍꯔꯥꯎ ꯀꯥꯟꯗꯁꯨ ꯑꯩ ꯂꯥꯛꯑꯒꯦ ꯑꯗꯨꯗꯤ ꯍꯧꯁꯤ ꯀꯩꯀꯥ ꯀꯛꯄ ꯀꯥꯗꯣ ꯑꯩ ꯌꯥꯝ ꯌꯧꯅꯤꯡꯉꯦꯕ
ꯍꯣꯏ ꯍꯣꯏ ꯂꯥꯛꯑꯣ ꯑꯩꯅꯦ ꯍꯥꯏꯔꯛꯀꯦ ꯑꯩꯈꯣꯏꯒꯤꯗꯗꯤ ꯅꯪꯅꯦ ꯑꯗꯨꯝ ꯂꯩꯒꯗꯕꯅꯤꯀꯣ ꯂꯦꯛꯑꯒ
ꯌꯥꯏꯌꯦ ꯌꯥꯏꯌꯦ ꯂꯩꯒꯦ ꯑꯩꯕꯨꯗꯤ ꯀꯩꯁꯨ ꯊꯣꯏꯗꯣꯛꯄ ꯊꯕꯛ ꯏꯪꯈꯥꯡ ꯂꯩꯇꯦꯗꯅ ꯑꯗꯨꯗ ꯑꯗꯣ ꯃꯈꯣꯏꯒꯤꯗꯣ ꯂꯣꯏꯔꯒ ꯅꯣꯡꯒꯤ ꯂꯩꯔꯒ ꯑꯩ ꯑꯗꯨꯝ ꯍꯥꯏꯊꯔꯛꯑꯒꯦ ꯅꯣꯏꯗ
ꯍꯣꯏ ꯌꯥꯏꯌꯦ ꯑꯩꯈꯣꯏꯒꯤ ꯃꯩꯇꯩꯒꯤ ꯍꯔꯥꯎ ꯀꯨꯝꯍꯩꯁꯦ ꯌꯥꯝꯅ ꯅꯨꯡꯉꯥꯏꯇ꯭ꯔꯅꯦ
ꯑꯣꯎ ꯏꯇꯥ ꯅꯨꯡꯉꯥꯏ
ꯎꯝ ꯅꯪꯕꯨ ꯍꯧꯖꯤꯛꯄꯨ ꯀꯩꯗꯧꯔꯝꯃꯤꯅꯣ ꯆꯥꯛ ꯏꯁꯤꯡꯒ ꯆꯥꯔꯕꯣ
ꯆꯥꯛ ꯏꯁꯤꯡꯒ ꯆꯥꯗ꯭ꯔꯤꯌꯦ ꯏꯃꯥꯟꯅꯕꯤ ꯑꯩꯗꯣ ꯀꯩꯅꯣ ꯇꯧꯕ ꯖꯒꯣꯏ ꯁꯥꯕ ꯌꯥꯎꯒꯦꯅ ꯈꯟꯕ ꯉꯁꯤꯗꯣ ꯑꯗꯨꯒꯤ ꯐꯤꯔꯣꯜ ꯀꯩꯀ ꯀꯦꯒꯗꯕ ꯈꯣꯠꯀꯗꯕ ꯀꯃꯥꯏꯅ ꯇꯧꯁꯤꯒꯦꯅ ꯁꯨꯝ ꯈꯜꯂꯝꯃꯤꯅꯦ ꯑꯗ ꯅꯪꯒꯁꯨ ꯖꯒꯣꯏ ꯁꯥꯕ ꯁꯨꯝ ꯌꯥꯎꯃꯤꯟꯅꯅꯤꯡꯕ ꯑꯩꯗꯣ ꯑꯗꯨꯒꯤ ꯑꯩꯅ ꯅꯗꯧ ꯅꯤꯡꯁꯤꯡ ꯇꯅ ꯐꯣꯟ ꯇꯧꯔꯛꯏꯅꯦ
ꯑꯣ ꯑꯗꯨꯏꯗꯤ ꯅꯪ ꯊꯦꯡꯉꯅꯤꯅꯦ ꯅꯪꯕꯨ ꯀꯩ ꯍꯥꯟꯅ ꯈꯜꯂꯨ ꯌꯥꯗ꯭ꯔꯣ ꯅꯠꯇ꯭ꯔꯒꯅ ꯉꯟꯅ ꯍꯥꯏꯔꯛꯎ ꯌꯥꯗ꯭ꯔꯕ ꯑꯩꯉꯣꯟꯗ ꯀꯩꯀꯩ ꯃꯆꯨ ꯁꯦꯠꯄ ꯂꯥꯡꯕꯒꯤꯗꯤ ꯈꯂꯔꯕ
ꯑꯗꯨꯅꯦ ꯑꯗꯨꯁꯨ ꯍꯥꯟꯅ ꯈꯜꯍꯧꯗ꯭ꯔꯦꯅ ꯇꯧꯔꯤꯁꯦ ꯑꯗꯨ ꯈꯟꯐꯝ ꯈꯪꯔꯛꯇꯕꯗꯒꯤ ꯑꯩꯁꯦ ꯅꯪꯉꯣꯟꯗ ꯐꯣꯟ ꯇꯧꯔꯛꯏꯅꯦ ꯅꯪꯒ ꯑꯣꯏꯅ ꯇꯥꯟꯅꯔꯒꯦꯅ
ꯈꯜꯂꯣ ꯅꯪꯗꯤ ꯍꯤꯀꯣꯛꯁꯦ ꯌꯥꯝꯅ ꯄꯛꯆꯕꯅꯤ ꯍꯤꯡꯒꯣꯛꯅ ꯃꯄꯥꯟ ꯆꯟꯕ ꯋꯥꯡꯈꯩ ꯐꯤꯗꯣ ꯍꯦꯛ ꯏꯜꯂꯣ ꯑꯗꯨꯒ ꯐꯅꯦꯛꯇꯨꯅꯅꯦ ꯀꯩ ꯐꯅꯦꯛ ꯃꯆꯨ ꯁꯦꯠꯅꯒꯦ ꯊꯝꯕꯥꯜ ꯂꯩꯈꯣꯛ ꯑꯗꯨꯝ ꯁꯦꯠꯄ꯭ꯔꯥ ꯀꯃꯥꯏꯅ ꯇꯧꯒꯦ
ꯑ ꯑꯩꯈꯣꯏꯔꯣꯝꯒꯤꯗꯤ ꯀꯩꯁꯨ ꯑꯗꯨꯝꯕ ꯂꯩꯇꯦ ꯏꯃꯥꯟꯅꯕꯤ ꯑꯗꯨꯝ ꯍꯥꯏꯗꯤ ꯏꯁꯥꯒꯤ ꯑꯄꯥꯝꯕꯗꯣ ꯑꯗꯨꯝ ꯁꯦꯠꯄ ꯀꯩꯁꯨ ꯀꯥꯏꯗꯦꯕ ꯑꯩꯈꯣꯏꯔꯣꯝꯒꯤꯗꯤ ꯁꯤꯁꯤꯃ ꯁꯦꯠꯇ ꯌꯥꯗꯦ ꯍꯥꯏꯕꯗꯣ ꯑꯗꯨꯕꯨꯗꯤ ꯂꯩꯇꯦ ꯌꯥꯝ ꯐꯩ
ꯑꯗꯨꯗꯤ ꯁꯦꯊꯔꯣ ꯀꯩꯅꯣ ꯅꯪꯅ ꯄꯥꯝꯖꯕꯥ ꯃꯆꯨ ꯑꯣ ꯁꯨꯠ ꯍꯦꯛ ꯇꯧꯔꯒ
ꯈꯂ ꯕꯅꯤ ꯑꯩꯁꯨ ꯑꯗꯨ ꯁꯦꯠꯂꯁꯤꯔꯥꯅ ꯑꯗꯨ ꯀꯦꯅꯉꯥꯏ ꯃꯤꯁꯤꯁꯨꯅꯦ ꯁꯨꯡ ꯌꯧ ꯌꯧꯔꯛꯇꯦ ꯀꯔꯥꯏꯗꯕꯨ ꯆꯠꯈ꯭ꯔꯕꯅꯣ ꯈꯪꯗꯦ ꯇꯧꯔꯤꯁꯦ ꯅꯣꯡ ꯆꯤꯡꯅ ꯃꯔꯣꯜ ꯑꯃ ꯇꯥꯕꯒ ꯇꯟꯕꯨ ꯇꯟꯁꯤꯜꯂꯛꯑꯕꯅꯤꯗ ꯑꯩꯕꯨꯗꯤ
ꯇꯜꯂꯨꯅꯨꯍꯦ ꯀꯩꯒꯤ ꯇꯟꯗꯣꯏꯅꯣ ꯅꯣꯡ ꯐꯥꯠꯇꯣꯛ ꯁꯥꯕꯗꯕꯨ ꯅꯪ ꯑꯗꯨꯗꯤꯅꯦ ꯀꯥꯏ ꯅꯪꯒꯤ ꯀꯦꯕꯤꯅꯕ ꯃꯤꯗꯣ ꯀꯗꯥꯏ ꯌꯧꯔꯛꯑꯒꯦꯅ ꯏꯃꯥ ꯍꯣꯏꯗ ꯍꯪꯍꯜꯂꯨꯗꯅ ꯅꯪꯅ ꯄꯣꯠ ꯆꯩ ꯅꯪꯒꯤ ꯁꯦꯠꯅ ꯆꯥꯅ ꯊꯤꯔ ꯂꯩꯔꯕꯅꯤꯅ ꯅꯪ ꯑꯃꯒꯤꯃꯨ ꯆꯦ ꯑꯃꯊꯨꯟ ꯆꯦꯠ ꯅꯪ ꯂꯣꯏꯅ ꯀꯥꯎꯊꯣꯛꯑꯅꯤ ꯅꯪꯒ ꯅꯪ ꯍꯧꯔꯔꯣꯏ ꯊꯦꯡꯈ꯭ꯔꯅꯤ ꯅꯪ ꯀꯦꯕꯗ
ꯑꯗꯨꯅꯦ ꯉꯁꯥꯏꯗꯒꯤꯅ ꯍꯪꯉꯕꯅꯦ ꯐꯤꯔꯣꯖꯔꯅꯦ ꯊꯤꯐꯝ ꯈꯣꯠꯐꯝ ꯈꯪꯗꯕꯅꯦ ꯆꯥꯛꯁꯨ ꯆꯥꯗ꯭ꯔꯤꯕ ꯇꯧꯔꯤꯁꯦ ꯑꯗꯣ ꯀꯦꯅꯕꯗꯨꯁꯨ ꯉꯁꯥꯏꯗꯒꯤ ꯂꯥꯛꯈ꯭ꯔꯦ ꯂꯥꯛꯈ꯭ꯔꯦ ꯍꯥꯏꯔꯒ ꯁꯨꯡ ꯌꯧ ꯌꯧꯔꯛꯇ꯭ꯔꯦ ꯀꯃꯥꯏꯅ ꯇꯧꯗꯣꯏꯅꯣ ꯈꯪꯗꯦ ꯏꯕꯦꯃꯃꯥ
ꯍꯣꯔꯦꯟꯅꯦ ꯅꯪꯅꯦ ꯖꯒꯣꯏ ꯁꯥꯕ ꯒꯤꯅꯦ ꯀꯩꯃ ꯖꯒꯣꯏ ꯁꯥꯕꯗꯣ ꯑꯩꯉꯣꯟꯗꯅꯦ ꯊꯥꯔꯛꯑꯣꯀꯣ ꯑꯩ ꯌꯦꯡꯒꯦ ꯅꯪꯅ ꯖꯒꯣꯏ ꯁꯥꯕꯗꯣ ꯎꯗꯕ ꯀꯨꯏꯔꯦꯅꯦ ꯌꯥꯝ ꯐꯖꯕꯅꯤ ꯊꯦꯛꯇꯅ ꯅꯧꯗꯅ ꯁꯥꯕ ꯃꯌꯥꯝꯗꯣ ꯊꯥꯏꯅ ꯅꯪꯅ
ꯑꯗꯨꯗꯤ ꯅꯪꯒ ꯌꯥꯎꯔꯗꯤ ꯌꯦꯡꯉꯣ ꯅꯪ ꯌꯥꯎꯔꯒ ꯁꯥꯕꯗꯅ ꯍꯦꯟꯅ ꯅꯨꯡꯉꯥꯏꯗꯣꯏ ꯃꯥꯂꯦ ꯑꯁꯤꯗꯤ ꯀꯌꯥꯝ ꯁꯥꯁꯤ ꯀꯩꯅꯣ ꯂꯩꯇꯦꯗ ꯑꯁ ꯌꯥꯝ ꯌꯥꯎꯅꯤꯡꯕ ꯈꯣꯠꯅꯤꯡꯕ ꯐꯥꯎꯗꯦ ꯅꯪ ꯂꯥꯛꯀꯥꯟꯗꯗꯤ ꯌꯥꯝ ꯐꯖꯅ ꯁꯥꯗꯣꯏꯅꯦ ꯑꯩ ꯄꯨꯟꯅ ꯑꯗꯨ ꯁꯃꯤꯖꯦ
ꯎꯝ ꯁꯣꯏꯗꯅ ꯑꯗꯨꯗꯤꯅꯦ ꯑꯩ ꯍꯦꯛ ꯑꯩ ꯂꯥꯛꯄ ꯅꯨꯃꯤꯠꯇꯨꯗꯅꯦ ꯄꯨꯟꯅ ꯁꯥꯔꯁꯦ ꯉꯟꯅ ꯈꯦꯔꯒꯅꯦ ꯅꯪꯅꯦ ꯀꯦꯅꯕ ꯃꯤꯒꯗꯣ ꯉꯟꯅ ꯄꯥꯎ ꯐꯥꯎꯅꯔꯒꯅꯦ ꯊꯝꯃꯝꯃꯨꯀꯣ ꯑꯩ ꯂꯥꯛꯄꯒꯅꯦ ꯆꯥꯛ ꯏꯁꯤꯡ ꯆꯥꯊꯣꯛꯑꯒ ꯉꯥꯏꯍꯥꯛ ꯄꯣꯊꯥꯔꯒ ꯁꯥꯅꯕꯒꯤ ꯀꯦꯕ ꯅꯨꯡꯍꯧꯗꯅ ꯐꯟꯅ ꯁꯥꯔꯒꯅꯦ ꯍꯧꯕꯗꯒꯤꯅ ꯂꯣꯏꯕ ꯐꯧꯇꯣ ꯀꯦꯔꯒꯅꯦ ꯀꯨꯏꯅ ꯁꯥꯁꯤ ꯀꯨꯏꯅ ꯌꯥꯎꯁꯤ ꯑꯩꯁꯨꯅꯦ ꯅꯣꯡ ꯐꯥꯠꯇꯣꯛ ꯁꯥꯕꯅꯤꯅꯅꯦ ꯄꯦꯟꯅ ꯁꯥꯅꯤꯡꯉꯤ
ꯌꯥꯏ ꯌꯥꯏ ꯁꯥꯖꯦ
ꯍꯣꯏ ꯑꯗꯨꯗꯤ ꯑꯩꯅꯦ ꯎꯝ ꯍꯌꯦꯡ ꯕꯖꯥꯔ ꯆꯠꯄ ꯀꯥꯟꯗꯅꯦ ꯅꯪꯒꯤ ꯑꯋꯥꯠ ꯑꯄꯥꯁꯤꯡꯗꯣ ꯍꯥꯏꯔꯛꯑꯒꯦ ꯍꯥꯏꯔꯛꯑꯣ ꯑꯩꯅꯦ ꯂꯩꯔꯛꯑꯒꯦ
ꯍꯣꯏ ꯍꯣꯏ ꯏꯃꯥꯟꯅꯕꯤ ꯌꯥꯝ ꯅꯨꯡꯉꯥꯏꯔꯦ ꯊꯝꯃꯒꯦꯀꯣ ꯑꯗꯨꯗꯤ ꯑꯩ ꯍꫭꯔꯦꯟ ꯑꯃꯨꯛ ꯄꯥꯎ ꯐꯥꯎꯔꯛꯀꯦ
ꯊꯝꯃꯣ ꯊꯝꯃꯣ